ꯍꯜꯂꯣ! ꯍꯜꯂꯣ! ꯏꯇꯥꯎ꯫ ꯐꯣꯟꯁꯦ ꯑꯃꯨꯛ ꯇꯧ ꯌꯥꯈꯤꯗ꯭ꯔꯤꯅꯤꯅꯦ ꯏꯇꯥꯎ ꯇꯧꯕ ꯑꯃ ꯊꯣꯛꯈꯤꯗ꯭ꯔꯤꯅꯤꯅꯦ ꯅꯪꯅ ꯅꯍꯥꯟ ꯇꯧꯕꯗꯣ ꯅꯪꯅ ꯉꯔꯥꯡ ꯇꯧꯕꯗꯣ ꯈꯞꯄ- ꯈꯞꯄ ꯂꯩꯕꯗꯣ ꯑꯗꯨꯃꯥꯏꯅ ꯑꯃꯨꯛ ꯇꯧꯈ꯭ꯔꯦ ꯑꯗꯩꯗꯤ ꯑꯃꯨꯛ ꯀꯛꯊꯠꯂꯦ꯫ ꯀꯛꯊꯠꯂꯒ ꯑꯃꯨꯛ ꯔꯤꯐ꯭ꯔꯦꯁ ꯇꯧꯔꯦ ꯔꯤꯐ꯭ꯔꯦꯁ ꯇꯧꯔ ꯑꯃꯨꯛ ꯆꯪꯉ ꯌꯥꯔꯦ
ꯑꯩꯉꯣꯟꯗꯗꯤ ꯄꯔꯥ ꯐꯔꯥ ꯄꯔꯥ ꯄꯔꯥ ꯈꯥꯞꯆꯜꯂꯛꯏꯅꯦ ꯃꯥꯏ ꯊꯣꯛꯄꯝ
ꯍꯥꯥ
ꯍꯣꯏ ꯑꯗꯨꯅꯦ ꯍꯥꯏꯁꯦ ꯏꯇꯥꯎꯒꯤ ꯑꯃꯗꯨꯗꯤ ꯌꯥꯔꯤꯕ꯭ꯔꯥ ꯑꯃ ꯀꯩꯅꯣꯗ
ꯀꯔꯤ
ꯉꯁꯥꯏ ꯀꯩꯅꯣ ꯇꯧꯕꯗꯣ ꯉꯁꯥꯏ ꯑꯃ ꯑꯦꯀꯥꯎꯟꯗꯨꯗꯤ
ꯌꯥꯒꯅꯤ ꯑꯩꯅ ꯇꯧꯕꯗꯤ ꯑꯗꯨꯝ ꯌꯥꯅꯤ ꯀꯩꯅꯣ
ꯑꯣ ꯀꯌꯥꯝ ꯂꯨꯖꯤꯡꯒ꯭ꯔꯒꯦ ꯑꯗꯨꯕꯣ
ꯗꯦꯗ ꯂꯩ
ꯑꯁ ꯐꯣꯟꯗꯨ ꯁꯨꯃꯥꯏ ꯇꯧꯔꯣ ꯑꯗꯨꯗꯤ ꯏꯇꯥꯎꯅ ꯀꯣꯜ ꯇꯧ ꯌꯥꯔꯗꯤ ꯁꯣꯝꯗ ꯑꯃꯗꯨꯗ ꯑꯣꯜꯂꯣ ꯀꯦ ꯀꯦꯗ ꯁꯤ ꯁꯤ ꯗꯨꯀꯥꯟꯁꯤꯗ ꯍꯣꯔꯦꯟ ꯅꯕꯥꯅꯤ ꯑꯣꯛ ꯑꯣ
ꯍꯥꯥ
ꯑꯣ
ꯀꯦꯀꯦꯗ ꯑꯃꯨꯛ ꯑꯣꯜꯂꯣ ꯀꯦꯀꯦꯅ ꯇꯧꯕ ꯌꯥꯅꯕ ꯑꯃꯨꯛ ꯁꯨꯃꯥꯏꯅ ꯇꯧꯔꯣ ꯅꯪꯒꯤꯗꯨ ꯑꯃꯨꯛ ꯀꯛꯊꯠꯂꯣ ꯑꯗꯣ ꯀꯦꯀꯦꯗꯣ ꯑꯃꯨꯛ ꯍꯥꯞꯆꯤꯜꯂꯣ ꯑꯗꯣꯏ ꯇꯥꯔꯗꯤ ꯅꯪꯉꯣꯟꯗ ꯑꯃꯨꯛ ꯇꯧ ꯌꯥꯔꯅꯤꯅ ꯀꯦꯀꯦꯗꯒꯤ ꯑꯃꯥꯏꯅ ꯁꯥꯅꯧꯕ
ꯍꯥ ꯇꯧꯗꯣꯏꯁꯦ ꯀꯨꯟꯊ꯭ꯔꯥꯔꯣ
ꯃꯤꯑꯕ
ꯀꯣꯜ ꯕꯨ ꯀꯣꯜ ꯀꯣꯜ
ꯀꯨꯟ ꯈꯛꯇꯅꯦ
ꯀꯨꯟꯂꯛ
ꯎꯝ ꯃꯉꯥ ꯃꯉꯥ ꯂꯣꯏꯔ ꯂꯣꯏꯔꯒ ꯃꯉꯥ ꯃꯉꯥ ꯁꯨꯝ ꯂꯣꯏꯔ ꯂꯣꯏꯔꯒ ꯇꯧꯗꯣ ꯃꯉꯥ ꯑꯃ ꯂꯣꯏꯔ ꯃꯉꯥꯃꯨꯛ ꯇꯧꯗꯣ ꯃꯉꯥ ꯑꯃ ꯂꯣꯔ ꯃꯉꯥꯃꯨꯛ ꯃꯉꯥ ꯑꯃ ꯂꯣꯏꯔꯀꯥꯟꯗ ꯃꯉꯥ ꯑꯅꯧꯕ ꯑꯃ ꯂꯥꯛꯀꯅꯦꯕ
ꯎꯝ
ꯑꯗꯨ ꯃꯉꯥꯗ ꯑꯃꯨꯛ ꯀꯨꯟ ꯈꯛꯇꯅꯤ ꯃꯤ ꯃꯔꯤꯗ ꯇꯧꯔ ꯂꯣꯏꯔꯦ
ꯑꯣ
ꯅꯨꯃꯤꯗꯥꯡꯁꯤꯕꯨ ꯀꯔꯤ ꯆꯥꯛ ꯌꯦꯟꯁꯥꯡ ꯀꯔꯤ ꯊꯣꯡ ꯊꯥꯛ ꯀꯔꯤ
ꯈꯪꯗꯦ ꯀꯩ ꯃꯊꯦꯟ ꯆꯥꯗꯣꯏꯅꯣ
ꯍꯧꯖꯤꯛꯅ ꯀꯩꯀꯩ ꯇꯧꯅꯔꯤꯕꯅꯣ
ꯍꯧꯖꯤꯛꯁꯦ ꯑꯃꯗꯨ ꯀꯩꯗꯧꯔꯤꯅꯣ ꯈꯪꯗꯦ ꯑꯃꯗꯤ ꯀ꯭ꯔꯤꯀꯦꯠ ꯀꯟ ꯌꯦꯡꯉꯤ
ꯎꯝ
ꯑꯃꯁꯦ ꯃꯊꯟꯗ ꯄꯨꯡꯅꯣꯛ ꯅꯣꯛꯑꯒ ꯀꯩꯅꯣꯝ ꯌꯦꯡꯉꯤꯌꯦ ꯃꯌꯥꯝꯅ ꯑꯃꯊꯝꯃꯗ ꯔ ꯑꯃ ꯊꯝꯃꯒ
ꯑꯣ ꯑꯃꯗꯨꯗꯤ ꯉꯁꯤ ꯁꯨꯇꯤ ꯑꯣꯏꯕ꯭ꯔ
ꯑꯣ ꯎꯝ
ꯉꯁꯤꯗꯤ ꯕꯣꯜ ꯂꯩꯌ‌ꯦꯅ‌ꯦ ꯏꯇꯥꯎ
ꯕ‌ꯣꯜꯂ‌ꯣ
ꯕꯣꯜꯁꯤ ꯃꯤꯒ ꯑꯣꯏꯅ ꯊꯥꯅꯁꯦ ꯍꯥꯏꯕ꯭ꯔ ꯅꯠꯇꯅ ꯑꯦꯞꯇ ꯑꯣꯏꯅ ꯊꯥꯕꯅ ꯐꯗ‌ꯣꯏꯔ
ꯑꯣ ꯎꯝ ꯍꯜꯂꯛꯑꯒꯅ ꯏꯐ
ꯃꯤ ꯊꯥꯅꯈꯤꯕꯅꯦ
ꯎꯝ ꯃꯤꯒ ꯊꯥꯟꯅꯕꯗꯤ ꯗꯕꯜ ꯐꯪꯔꯦ ꯊꯦꯇꯥꯔꯗ
ꯎꯝ ꯑꯗꯨꯁꯨ ꯆꯨꯝꯃꯤꯅꯦ
ꯂꯛꯁꯃꯤꯗꯦꯕꯇ
ꯃꯥꯟꯁꯨ ꯃꯥꯜꯂꯦꯗ ꯑꯃꯔ‌ꯣꯝꯗꯁꯨ ꯃꯥꯟꯗꯦ ꯈꯪꯗꯦꯗ ꯇꯧꯗꯨꯔꯤꯕꯁꯤ
ꯍ‌ꯣꯏ ꯑꯗꯨꯅ‌ꯦ ꯍꯥꯏꯁ‌ꯦ ꯃꯣꯏꯒꯤ ꯃꯣꯏꯒꯤ ꯑꯅꯤ ꯃꯤ ꯑꯅꯤ ꯃꯣꯏ ꯑꯩꯈꯣꯏꯗꯤ ꯍꯣꯔꯦꯟ ꯄ꯭ꯔꯣꯖꯦꯛꯇ ꯀꯥꯞꯊꯣꯛꯑ ꯌꯦꯡꯉꯅꯤ ꯄ꯭ꯔꯣꯖꯦꯛꯇ ꯀꯩꯅꯣꯒꯤꯗ‌ꯣ ꯇꯣꯃꯤꯅꯣꯒꯤ ꯂꯧꯔꯨꯔꯦ ꯃꯥꯏꯗꯩ ꯑꯣꯏꯅ ꯀꯥꯞꯊꯣꯛꯑ ꯌꯦꯡꯉꯅꯤ
ꯁꯒ
ꯎꯝ ꯍꯣꯏ ꯅꯠꯇꯦ ꯑꯉꯥꯡ ꯃꯈꯩꯁꯨ ꯂꯥꯛꯀꯅꯤ ꯑꯇꯩ
ꯎꯝ ꯃꯤ ꯌꯥꯝ
ꯎꯝ ꯔꯦꯜꯒꯤ ꯑꯃꯈꯛ ꯌꯥꯎꯗꯣꯏꯅꯤ ꯍ‌ꯣꯔ‌ꯦꯟ ꯅꯨꯡꯉꯥꯏꯗꯨꯏꯅꯤ ꯃꯥꯕꯨꯗꯨ
ꯑꯈ‌ꯣꯏꯕꯨꯗꯤ ꯀꯩꯅꯣꯗ ꯍꯦꯛ ꯀꯩꯅꯣꯝꯗꯤ ꯅꯠꯇꯕ ꯍꯥꯏꯇꯥꯔꯦꯀ‌ꯣ ꯇꯥꯎꯅ ꯀꯥꯞꯊꯣꯛꯑꯒ ꯑꯗꯨꯝ ꯀꯩꯅꯣ ꯇꯧꯕ ꯂꯩ ꯀꯥꯁꯤꯀꯣꯒꯨꯝꯕ ꯂꯩꯔꯤ ꯃꯥꯔꯀ‌ꯦꯠ ꯇ ꯆꯠꯂꯒ ꯑꯗꯨ ꯌꯥꯅ ꯆꯒ꯭ꯔꯕꯦ
ꯑꯗꯨ ꯌꯦꯡꯁꯤꯜꯂꯨ ꯀꯩꯅꯣ
ꯌꯥꯏ
ꯅꯨꯡꯉꯥꯏꯇ꯭ꯔ‌ꯣ ꯑꯗꯨꯝꯕꯗꯨꯅ ꯋꯥꯜ ꯃꯇꯝꯗꯤ ꯍꯌ‌ꯦꯡ ꯅꯃꯨꯛ ꯅꯨꯡꯉꯥꯏꯗꯣꯏꯅꯦ
ꯌꯥꯝ ꯂꯥꯞꯄ‌ꯦ
ꯎꯝ ꯋꯥꯜꯀꯞ ꯃꯇꯝꯗ ꯅꯨꯡꯉꯥꯏꯗꯣꯏꯁꯦ
ꯎꯝ
ꯋꯥꯔꯜꯗ - ꯀꯞ ꯃꯇꯝꯅꯦ ꯃꯤ ꯌꯥꯟ ꯌꯦꯡꯗ꯭ꯔ ꯀꯩꯁꯨ ꯅꯨꯡꯉꯥꯏꯇꯦꯕ
ꯀꯔꯝꯕꯥꯅꯣ ꯖꯨꯟ ꯖꯨꯂꯥꯏ ꯖꯨꯂꯥꯏ ꯗꯩꯩꯔ
ꯖꯨꯂꯥꯏꯗꯦ ꯖꯨꯟꯅꯤ ꯀꯩꯅꯣ
ꯎꯝ
ꯖꯨꯟ ꯇꯥꯡ ꯇꯔꯥꯃꯥꯊꯣꯏꯗꯩꯅꯦ
ꯑꯣ
ꯍꯥꯥ
ꯀꯔꯤ ꯍꯥꯏꯅꯣ
ꯑꯩ ꯆꯤꯅꯗ ꯇꯥꯡ
ꯍꯧꯖꯤꯛ ꯃꯦꯅꯦ ꯊꯥ ꯑꯝꯇ ꯉꯥꯏꯔꯦ ꯊꯥ ꯑꯃ ꯊꯥ ꯑꯃ ꯆꯞ ꯆꯥꯅ ꯉꯥꯏꯔꯦ
ꯑꯣ
ꯑꯃꯅ ꯇꯥꯡ ꯇꯔꯥꯃꯥꯊꯣꯏꯗꯩꯅꯤ ꯇꯥꯡ ꯇꯔꯥꯍꯨꯗꯣꯏ ꯉꯁꯤ ꯇꯥꯡ ꯇꯔꯥ ꯌꯧꯔꯦ
ꯎꯝ
ꯑꯗꯨꯗꯤ ꯀꯨꯏꯗ꯭ꯔꯦꯗꯅ
ꯎ
ꯑꯗꯣ ꯍꯟꯗꯛꯁꯤꯗꯤ ꯑꯃꯨꯛ ꯌꯥꯝ ꯀꯟꯅ ꯃꯥꯟ - ꯋꯥꯗ꯭ꯔꯣ
ꯏꯁꯩ ꯒꯥꯁꯦ ꯋꯥꯔꯜꯗ ꯀꯞ ꯋꯥꯔꯜꯗ ꯀꯞ ꯏꯁꯩꯒꯁꯦ ꯏꯇꯥ ꯇꯥꯗꯦꯕ
ꯎꯝ
ꯃꯃꯥꯡꯗꯤ ꯏꯁꯩꯗꯣ ꯐꯖꯕ ꯊꯤꯕ ꯑꯗꯨꯝ ꯇꯥꯏꯗꯅ ꯈꯔ
ꯎꯝ
ꯍꯟꯗꯛꯇꯤ ꯑꯃꯨꯛ ꯏꯁꯩꯗꯨ ꯏꯁꯩꯁꯨ ꯏꯇꯥ ꯇꯥꯗꯦ ꯑꯗꯒꯤ
ꯎꯝ
ꯍꯨꯝ
ꯎꯝ ꯍꯨꯝ ꯌꯥꯝꯃꯜꯂꯦ
ꯎꯝ
ꯍꯟꯗꯛꯅ ꯀꯌꯥꯅꯣꯝ ꯑꯣꯏꯗꯥꯏꯅꯦ ꯊꯥꯔꯇꯤ-ꯑꯩꯠ ꯂ ꯐꯣꯔꯇꯤ-ꯇꯨ ꯔ
ꯏ ꯌꯥ
ꯁꯥꯎꯠ ꯑꯐ꯭ꯔꯤꯀꯥꯒ ꯃꯦꯛꯁꯤꯀꯣ ꯋꯥꯥꯟ ꯇꯥꯔꯦ
ꯑꯩ ꯔꯦꯗꯨꯅ ꯀꯔꯝ ꯀꯥꯟ ꯍꯣꯡꯗꯣꯏꯕꯥ ꯅꯪ ꯆꯠꯈ꯭ꯔꯒ
ꯍꯥꯥ
ꯌꯝ ꯋꯥꯔꯦ
ꯌꯦ
ꯎꯝ
ꯑꯗꯨ ꯂꯩꯔ
ꯊꯥ ꯑꯃ ꯑꯅꯤꯗꯅꯤꯅ ꯈꯥꯡꯉꯣꯗ ꯑꯗꯨꯗꯤ
ꯖꯨꯟ ꯖꯨꯂꯥꯏ ꯍ ꯀꯨꯆꯨ ꯉꯧꯊꯣꯛꯅꯕꯅꯤ ꯏꯇꯥꯎ ꯀꯨꯆꯨꯉꯧꯊꯧ ꯇꫭꯏꯅꯦꯃꯦ
ꯆꯨꯝꯗ꯭ꯔꫭ
ꯀꯨꯆꯨ ꯉꯥꯅꯨ ꯄꯥꯟꯊꯣꯛꯑꯒ
ꯉꯁꯤꯁꯤ ꯑꯣꯝꯃꯒ ꯁꯥꯕꯩ ꯇꯥꯏꯞ ꯇꯧꯋꯦ ꯀꯩꯅꯣꯁꯨ ꯎꯗꯦ ꯑꯩꯈꯣꯏ ꯂꯆꯤꯟ ꯀꯩꯀꯥ ꯍꯥꯏꯗꯤ ꯊꯋꯥꯟꯃꯤꯆꯥꯛ ꯁꯦꯡꯅ ꯎꯕ ꯍꯥꯏꯕꯗꯨ ꯇꯧꯗꯦꯕ
ꯎꯝ
ꯑꯣꯝꯃ ꯂꯩꯕꯩ ꯇꯥꯏꯞ ꯇꯧꯋꯦ ꯏꯇꯥꯎ ꯍꫭ ꯀꯥꯖꯤ ꯅꯨꯡꯉꯥꯏꯕ꯭ꯔꯥꯅꯦ
ꯅꯨꯡꯉꯥꯏꯕ ꯄꯨꯡꯅꯨꯡ ꯅꯨꯡꯉꯥꯏꯗ
ꯁ ꯑꯩꯗꯤ ꯋꯥꯔꯦꯕꫭ ꯏꯇꯥꯎ
ꯃꫭꯏ ꯉꯁꯥꯏꯅ ꯆꯠꯈ꯭ꯔꯕꫭ
ꯆꯗ꯭ꯔꯦꯗ
ꯏꯁ ꯂꯣꯏ ꯂꯦꯞꯈ꯭ꯔꯕ ꯑꯗꫭꯏ ꯄꯩꯈꯥ ꯃꯅꯨꯡꯕꯨꯗꯤ ꯑꯣꯏꯅꯔꯝꯅꯤ ꯑꯗꯨꯅ
ꯄꯩꯈꯥ ꯃꯅꯨꯡ ꯑꯣꯏꯕꯩ ꯄꯨꯂꯞ ꯂꯦꯞꯅꯔꯦ
ꯅꯤꯡꯆꯠ ꯅꯤꯡꯆꯟꯍꫭꯏ ꯇꯣꯏꯅꯤ ꯚꯥ ꯗꯨꯝ ꯌꯥꯏ ꯍꯥꯏꯅꯦ
ꯑꯥ ꯈꯪꯗꯦ ꯃꯥ ꯍꯌꯦꯡ ꯑꯦꯛꯖꯥꯝ ꯂꯩꯑꯗꯤ ꯍꯥꯏꯒꯤꯕꯅꯦ
ꯍꯌꯦꯡꯒ ꯍꯥꯡꯆꯤꯠꯒ ꯂꯩ ꯍꯥꯏꯒꯤꯕꯅꯦ ꯃꯥꯏ ꯃꯥꯅ ꯍꯥꯏꯕꯗꯗꯤ ꯃꯊꯪꯖꯨ ꯈꯣꯟꯊꯤ ꯑꯃꯗꯤ ꯂꯩꯔꯦ ꯍꯥꯏꯒꯨꯝꯗꯧꯏꯅꯦ ꯃꯥꯖꯨ
ꯀꯩꯒꯤ
ꯑꯃ ꯑꯃ ꯋꯥꯠꯂꯤ ꯍꯥꯏꯒꯨꯝ ꯇꯧꯅꯦ ꯃꯥ ꯃꯥ ꯃ ꯃꯌ ꯅ ꯇꯥꯅꯤ ꯍꯥꯏꯌꯦ ꯑꯗꯨ ꯃꯣꯏ ꯑꯃ ꯂꯩꯀꯥꯟ ꯇꯥꯔꯅꯤꯌꯦ ꯗꯤꯄꯣꯠꯇꯣ
ꯑꯣ
ꯃꯃꯥꯡ ꯍꯥꯏꯗꯤ ꯃꯃꯥꯡ ꯊꯥꯍꯧꯗꯧꯕ ꯉꯔꯥꯡ ꯅꯍꯥꯟ ꯊꯥꯑ ꯃꯥꯜꯂꯦ ꯉꯔꯥꯡ ꯅꯍꯥꯟꯂ ꯅꯠꯇꯦ ꯃꯃꯥꯡꯗꯍ ꯑꯗꯨꯗꯁꯨ ꯑꯃꯨꯛ ꯀꯔꯤ ꯆꯠꯍꯧꯗꯦ ꯍꯥꯏꯕ꯭ꯔꯥ ꯄ꯭ꯔꯦꯛꯇꯤꯀꯦꯜ ꯆꯠꯍꯧꯗꯦ ꯍꯥꯏꯕ꯭ꯔꯥ ꯀꯩꯅꯣ ꯑꯗꯨꯅ ꯃꯊꯪ ꯆꯍꯤ ꯍ ꯆꯍꯤ ꯑꯃꯗꯤ ꯗꯥꯏꯔꯦꯛ ꯍꯥꯡꯉꯅꯦ ꯍꯥꯏꯕ ꯍꯧꯖꯤꯁꯦ
ꯑꯆꯥ ꯑꯆꯥ
ꯃꯌꯨꯝꯗ ꯈꯣꯟꯊꯤꯟꯗꯤ ꯂꯩꯗꯦ ꯀꯥꯏꯅ ꯇꯧꯗꯗ ꯅꯍꯥꯟꯅꯣ
ꯍꯁ ꯐꯤꯦꯔꯜꯃꯦ ꯍꯥꯏꯗꯤ ꯅꯣꯏ ꯄꯥꯁ ꯇꯧꯕ ꯍꯥꯏꯒ
ꯈꯪꯗꯦ ꯑꯗꯨ ꯁꯨꯝ ꯃꯥ ꯍꯥꯏꯔꯤꯅꯦ ꯃꯥꯗ ꯇꯧꯔꯤꯔ ꯇꯧꯗ꯭ꯔꯥ ꯈꯪꯗꯦ ꯃꯥꯗꯣ ꯑꯣꯏꯔꯛꯇꯧ ꯃꯥꯜꯂꯦ ꯆꯥꯔꯛꯇꯧ ꯃꯥꯜꯂꯦ ꯈꯣꯠꯂꯦ ꯍꯥꯏꯔꯝꯅꯦ ꯑꯗꯨꯏ ꯄꯣꯠꯇꯨ ꯃꯥ ꯑꯗꯨꯅ ꯃꯥ ꯑꯗꯣ ꯑꯗꯨꯏ ꯄꯣꯠꯇꯣ ꯉꯥꯏꯜꯂꯦ ꯍꯥꯏꯕ ꯉꯥꯏꯕ ꯍꯥꯏꯗꯤ ꯃꯊꯪ ꯇꯧꯗ ꯌꯥꯔꯣꯏ ꯍꯥꯏꯕ
ꯑꯥ
ꯑꯩꯗꯤ ꯍꯗ ꯁꯔꯇꯤꯐꯤꯦꯠ ꯐꯪꯗꯕ ꯄꯣꯠꯇꯣ ꯐꯪꯉꯔꯣꯏ ꯆꯍꯤ ꯑꯃꯗꯤ ꯂꯩꯔꯅꯤ ꯍꯥꯏꯕꯗꯨꯃꯥ ꯍꯅ
ꯑꯩ ꯁꯥꯔꯇꯤꯐꯤꯀꯦꯠ ꯂꯧꯊꯣꯛ ꯌꯥꯔ ꯌꯦꯡꯉꯦ ꯇꯅꯤ
ꯍꯥꯥ
ꯑꯩꯈꯣꯏꯅ ꯁꯥꯔꯇꯤꯐꯤꯀꯦꯠ ꯄꯤꯗ꯭ꯔꯤ ꯄ꯭ꯔꯣꯚꯖꯅꯦꯜ ꯈꯛ ꯄꯤꯗꯕ꯭ꯔꯥ ꯍꯥꯏ
ꯀꯔꯤꯅꯣ ꯍꯥꯏꯁꯤꯕꯣ ꯅꯣꯏ ꯊꯦꯡꯉꯤꯅ
ꯊꯃ
ꯑꯩꯈꯣꯏꯗꯤ ꯑꯩꯈꯣꯏꯗꯤ ꯑꯗꯨꯝ ꯑꯦꯛꯖꯥꯝꯗꯣ ꯑꯦꯄ꯭ꯔꯤꯜꯗ ꯂꯣꯏꯈ꯭ꯔꯦ ꯅꯕꯦꯝꯕꯔꯗꯅꯤ ꯁꯥꯔꯇꯤꯐꯤꯀꯦꯠ ꯌꯦꯟꯊꯣꯏꯗꯣ
ꯎ ꯍꯣꯏ
ꯑꯩꯈꯣꯏ ꯅꯍꯥꯟ ꯆꯠꯂꯨꯕꯗꯣ ꯑꯗꯨꯗ ꯂꯧꯕ ꯋꯥꯅꯦ ꯍꯥꯏꯗꯤ ꯅꯕꯦꯝꯕꯔ ꯗꯦꯠ ꯁꯚꯦꯟ ꯁ꯭ꯋꯥꯏꯗ ꯄꯤꯈ꯭ꯔꯦꯕ
ꯑ‌ꯣ
ꯁꯚꯦꯟ ꯑꯦꯠ ꯅꯥꯏꯟ ꯁ꯭ꯋꯥꯏꯗ
ꯑ ꯣꯏꯁꯤ ꯌꯕ
ꯑꯦ ꯆꯨꯝꯃꯤꯟꯅ ꯂꯣꯏꯁꯤꯜꯂꯁꯤ ꯊꯝꯃꯒꯦꯀꯣ
ꯂ ꯇꯧ ꯎꯏꯔꯦ
ꯍꯥꯥ
ꯉꯍꯥꯛ ꯂꯩꯔ꯭ ꯇꯧꯔꯥ ꯖꯤ
ꯍꯣꯏ ꯍꯣꯏ ꯎꯝ ꯊꯝꯃꯦ ꯊꯝꯃꯦ